ꯍꯜꯂꯣ
ꯍꯜꯂꯣ ꯏꯌꯥꯝꯕ ꯆ ꯏꯁꯤꯡ ꯆꯥꯕꯤꯔꯕꯣ
ꯑꯣ ꯆꯔꯦ ꯆꯔꯦ
ꯑꯥ ꯑꯩ ꯁꯨꯝ ꯀꯨꯏ ꯀꯨꯏꯔꯦꯅ ꯐꯥꯎꯅꯗꯕ ꯍꯥꯏꯅ ꯐꯣꯟ ꯇꯧꯔꯛꯑꯝꯃꯤꯅꯤ
ꯑꯍꯣꯏ ꯍꯣꯏ ꯑꯥꯩ ꯀꯩꯀꯩ ꯂꯩꯔꯦ ꯀꯔꯤ ꯋꯥꯔꯤ ꯁꯥꯁꯤꯒꯦ
ꯍꯥꯏꯀꯥꯟꯗꯦ ꯁꯨꯝ ꯋꯥꯔꯤ ꯁꯥꯟꯗꯕꯁꯨ ꯀꯨꯏꯔꯦ ꯏꯅ ꯑꯂꯃꯟ ꯀꯃꯥꯏꯅ ꯇꯧꯔꯤ ꯑ ꯁꯨꯝ ꯈꯪꯅꯤꯡꯗꯅ ꯇꯧꯔꯛꯑꯝꯃꯤꯅꯤ
ꯑꯥ ꯍꯥꯏꯗꯤ ꯏꯃꯥ ꯏꯃꯥꯁꯦ ꯄꯤꯠ ꯄꯤꯠ ꯄꯠ ꯄꯤꯠ ꯅꯥꯔ ꯂꯩꯔꯦ ꯑꯍꯜ ꯑꯣꯏꯔꯛꯄꯒꯤꯔ ꯀꯩꯅꯣ
ꯑꯣ ꯑꯗꯨ ꯃꯥꯅꯤꯁꯨ ꯑꯍꯜ ꯑꯣꯏꯁꯤꯜꯂꯛꯑꯗꯤ ꯑꯅꯥ ꯑꯌꯦꯛꯁꯤꯗ ꯌꯥꯎꯅꯔꯛꯏꯅꯤ
ꯍꯣꯏ ꯍꯣꯏ ꯎꯝ
ꯎꯝ
ꯎꯝ ꯉꯁꯥꯏ ꯀꯩꯅꯣ ꯇꯧꯔꯨꯕꯅꯦ ꯎꯝ ꯑꯦꯄꯣꯏꯟꯃꯦꯟ ꯂꯧꯔꯨꯕꯅꯤ ꯉꯁꯥꯏ ꯑꯗ ꯗꯦꯠ ꯊꯥꯔꯇꯤꯗ ꯂꯥꯛꯑꯣꯅ ꯍꯥꯏꯔꯦ ꯗꯦ ꯊꯥꯇꯤꯗ ꯇꯥꯔꯦ ꯃꯥꯒꯤ ꯁꯦꯗꯜꯗ ꯏꯥꯒꯤ ꯀꯩꯅꯣꯔꯦ ꯎꯟ
ꯑꯣ
ꯍꯧꯖꯤꯛꯇꯤ ꯑꯉꯥꯡ ꯅꯨꯕꯤꯗꯤ ꯁꯥꯀꯜ ꯂꯥꯛꯑꯕꯅꯤꯅ ꯍꯧꯖꯤꯛꯁꯦ ꯄꯥꯛꯁꯟꯅ ꯐꯤꯚꯔꯗ ꯀꯩ ꯀꯩꯅꯣ ꯇꯧꯅꯤꯩꯀꯣ ꯗꯥꯏꯔꯤꯌꯥ ꯗꯥꯏꯁꯦꯟꯇ꯭ꯔꯤ ꯑꯩꯈꯣꯏꯒꯤꯗꯤ ꯌꯥꯎꯗꯕ꯭ꯔꯥ ꯀꯃꯥꯏ ꯀꯃꯥꯏꯅ ꯇꯧꯏ
ꯑꯥ ꯍꯧꯖꯤꯛꯐꯥꯎꯗꯤ ꯊꯣꯏꯗꯣꯛꯄꯗꯤ ꯌꯥꯎꯗꯦ ꯗꯦ ꯑꯗꯨꯕꯨ ꯏꯔꯥꯡꯅꯗꯤ ꯂꯥꯛꯅꯕ ꯆꯠꯅꯤ ꯁꯥ ꯑꯇꯣꯞꯧꯕ ꯍꯛꯊꯤ ꯈꯟꯕ ꯈꯣꯠꯄ ꯈꯔ ꯌꯥꯎꯔꯛꯑꯦ ꯑꯗꯨ ꯑꯩꯈꯣꯏꯅ ꯈꯔ ꯀꯩ ꯕꯤꯛꯁꯀꯨꯝꯕ ꯇꯩꯁꯤꯟꯕ ꯑꯗꯩꯗꯤ ꯃꯈꯣꯡ ꯃꯈꯣꯛ ꯏꯪꯍꯟꯗꯕ ꯑꯗꯨ ꯑꯗꯨꯗꯒꯤ ꯏꯁꯤꯡ ꯂꯨꯝꯕꯨ ꯂꯨꯝꯕꯨ ꯁꯥꯕꯒꯨꯝꯕ ꯄꯤꯊꯛꯄ ꯑꯗꯒꯤ ꯑꯌꯨꯛ ꯅꯨꯡꯊꯜꯁꯤꯗ ꯇꯟꯖꯥ ꯑꯩꯈꯣꯏꯒꯤ ꯖꯤꯟꯖꯔ ꯇꯤꯒꯨꯝꯕ ꯁꯦꯝꯕꯤꯔꯒ ꯍꯦꯛ ꯄꯤꯊꯛꯄ ꯀꯟꯅꯗꯤ ꯍꯣꯠꯅꯔꯤ ꯑꯗꯨꯕꯨ ꯍꯦꯛꯇ ꯌꯧꯁꯤꯜꯂꯛꯏ ꯃꯃꯥꯡ ꯆꯍꯤꯗꯁꯨ ꯍꯥꯏ ꯍꯥꯏꯅ ꯑꯗꯨꯃꯠꯇ ꯅꯥꯏꯣꯛꯄ ꯂꯩꯇꯦ ꯑꯗꯨꯕꯨ ꯆꯦꯛꯁꯤꯟꯅꯗꯤ ꯍꯣꯠꯅꯔꯤ ꯍꯥꯏꯇꯥꯔꯦ ꯏꯌꯥꯝ ꯑꯣꯏꯗꯤꯦ ꯑꯅꯥ ꯑꯌꯦꯛꯇꯤ ꯊꯣꯏꯗꯣꯛꯄ ꯑꯉꯥꯡꯗꯨꯗꯤ ꯌꯥꯎꯗꯦꯀꯣ ꯑꯍꯟꯒꯤꯅ ꯑꯍꯜ ꯑꯣꯏꯖꯔꯁꯨ
ꯏꯃꯥ ꯈꯤꯇꯪ ꯁꯣꯟꯖꯜꯂꯦ ꯍꯥꯏꯕ ꯋꯥꯅꯤ ꯑꯇꯩ ꯑꯇꯩꯗꯤ ꯑꯅꯥ ꯑꯌꯦꯛ ꯤ ꯌꯥꯎꯗ꯭ꯔꯦ
ꯑꯣ ꯑꯩꯈꯣꯏꯒꯤꯁꯨ ꯍꯣꯏ ꯑꯍꯜ ꯑꯩꯈꯣꯏ ꯕꯕꯥꯒꯤꯗꯤ ꯈꯔ ꯁꯨꯒꯔ ꯆꯦꯅꯕ ꯂꯩꯕꯗꯨ ꯅꯠꯇꯅ ꯑꯇꯩꯗꯤ ꯊꯣꯏꯗꯣꯛꯄ ꯂꯩꯇꯦ ꯍꯥꯏꯇꯥꯔꯦꯅꯦ
ꯎ ꯍ
ꯑꯗꯨꯅ ꯑꯍꯜ ꯑꯣꯏꯔꯛꯑꯗꯤ ꯈꯪꯗꯦꯅꯦ ꯍꯧꯖꯤꯛꯀꯥꯟꯁꯤ ꯑꯅꯥ ꯑꯌꯦꯛꯁ ꯑꯗꯨꯝ ꯌꯥꯎꯔꯛꯄꯅꯤꯅ ꯗꯣꯛꯇꯔꯁꯤ ꯅꯨꯡꯉꯥꯏꯐꯗꯅ ꯁꯨꯝ ꯆꯠꯄ ꯌꯥꯗꯕꯅꯤꯅ
ꯍꯣꯏ ꯍꯣꯏ ꯎꯝ
ꯎꯝ ꯃꯁꯤ ꯑꯩꯈꯣꯏꯒꯤ ꯂꯝꯗꯝꯁꯤꯗ ꯆꯤꯟꯖꯥꯛꯅꯔꯥ ꯑꯗꯒꯤ ꯂꯦꯡ ꯑꯣꯠꯄ ꯋꯥꯠꯄꯗꯅ ꯁꯨꯒꯔꯁꯤꯃꯗꯤ ꯍꯦꯛꯇ ꯑꯌꯥꯝꯕ ꯃꯇꯝꯗ ꯌꯨꯝ ꯈꯨꯗꯤꯡꯒꯤ ꯌꯥꯎꯕꯗꯧ ꯇꯧꯔꯨꯕꯁꯤꯗ
ꯃꯥꯅꯦ ꯃꯥꯅꯦ ꯎꯝ
ꯃꯁꯤ ꯀꯃꯟ ꯑꯣꯏꯕ ꯈꯪꯗꯦ ꯗꯣꯛꯇꯔ ꯆꯠꯅꯕꯒꯤ ꯃꯍꯨꯠꯇ ꯇꯠꯇꯁꯨ ꯌꯥꯕ ꯑꯝꯇꯪ ꯂꯩꯔꯗꯤ ꯐꯗꯧ
ꯍꯣꯏ ꯍꯣꯏ ꯎꯝ
ꯊꯃꯁꯤ ꯊꯕꯛꯁꯦ ꯑꯗꯨꯝ ꯎꯝ ꯇꯉꯥꯏꯐꯗꯅ ꯑꯩꯈꯣꯏ ꯑꯍꯟꯖꯤꯡꯖꯦ ꯅꯨꯡꯁꯤꯗꯕ ꯅꯠꯇꯕ ꯑ ꯊꯕꯛ ꯑꯃꯗꯤ ꯑꯁꯨꯨꯝ ꯃꯇꯝꯗꯣ ꯃꯇꯝ ꯉꯍꯥꯛꯇꯪ ꯁꯪ ꯁꯪꯕ ꯉꯥꯏꯔꯒ ꯆꯠꯄꯔꯣꯝꯗ ꯍꯦꯛꯇ ꯂꯥꯛꯄ ꯈꯨꯗꯝ ꯑꯣꯏꯅ ꯑ ꯉꯁꯤ ꯆꯠꯀꯗꯧꯕꯗꯣ ꯁꯣꯝ ꯅꯥꯀꯟ ꯊꯕꯛ ꯑꯝ ꯑ ꯑꯩꯒꯤ ꯂꯅꯥꯏꯁꯨ ꯁꯨꯝ ꯍꯣꯠꯅꯗ ꯌꯥꯗꯕꯅꯤꯅ ꯑꯗꯨ ꯁꯤꯟꯅꯕꯗ ꯑꯗꯨꯝ ꯃꯤ ꯃꯔꯥꯡ ꯀꯥꯏꯕ ꯏꯃꯨꯡꯗꯗꯤ ꯐꯩ ꯃꯤ ꯃꯔꯥꯡ ꯀꯥꯏꯅꯕꯗꯗꯤ ꯁꯤꯟꯅꯕ ꯋꯥꯕ ꯑꯇꯥꯡꯁꯨ ꯑꯗꯨꯝ ꯂꯥꯛꯑꯦꯕ
ꯎꯝ
ꯎꯝ ꯑꯗꯨ ꯅꯍꯥꯟꯃꯨꯛ ꯑꯃ ꯑꯩꯅ ꯗꯣꯛꯇꯔ ꯀꯥꯅꯅꯣꯗꯤ ꯀꯥꯎꯔꯦ ꯗꯣꯛꯇꯔ ꯑꯃꯅ ꯍꯥꯏꯈꯤꯕꯗ ꯑꯈꯣꯏꯒꯤ ꯃꯔꯨ ꯑꯣꯏꯅ ꯑꯈꯣꯏꯒꯤ ꯀꯥꯡꯕꯨ ꯖꯥꯇꯤꯒꯤ ꯍꯥꯏꯇꯥꯔꯦ ꯑꯈꯣꯏꯒꯤ ꯃꯩꯇꯩꯒꯤ ꯑꯣꯏꯅꯗꯤ ꯑ ꯃꯩꯇꯩꯗꯨꯒꯤ ꯋꯥꯗꯨ ꯅꯠꯇꯦ ꯆꯥꯛ ꯆꯥꯕ ꯀꯝꯃ꯭ꯌꯨꯅꯤꯇꯤꯁꯤꯡꯁꯦ ꯍꯥꯏꯇꯥꯔꯦꯅꯦ ꯖꯥꯇꯤꯁꯤ ꯆꯥꯛꯁꯤ ꯌꯥꯡꯈꯩ ꯌꯥꯝ ꯆꯥꯗꯕꯁꯤꯅ ꯐꯩꯌꯦꯅ ꯑꯃ ꯄꯟꯈꯤꯕ ꯑꯇꯣꯞꯄ ꯃꯍꯨꯠ ꯁꯤꯟꯕ ꯌꯥꯕ ꯍꯩꯔꯥꯅꯕꯨ ꯑꯣꯏꯔꯦ ꯑꯗꯒꯤ ꯑꯩꯒꯤ ꯃꯅꯥ ꯃꯁꯤꯡꯕꯨ ꯑꯣꯏꯔꯦ ꯑꯗꯒꯤꯁꯨ ꯑꯁꯤꯒꯨꯝꯕꯁꯤꯅ ꯌꯥꯡꯈꯩ ꯁꯤꯟꯕ ꯉꯝꯃꯒꯗꯤ ꯑꯩꯈꯣꯏꯒꯤ ꯑꯌꯥꯝꯕ ꯃꯇꯝꯗ ꯁꯨꯒꯔꯒ ꯂꯥꯛꯄꯁꯦ ꯆꯤꯅꯤ ꯆꯥ ꯑꯊꯨꯝꯕꯒꯤ ꯋꯥ ꯈꯛꯀꯤ ꯋꯥ ꯅꯠꯇꯦ ꯗꯨꯝ ꯆꯥꯛꯁꯤꯁꯨ ꯈ꯭ꯋꯥꯏꯗꯒꯤ ꯆꯥꯎꯕ ꯃꯔꯨꯑꯣꯏꯕ ꯃꯔꯝ ꯑꯃꯅꯤꯅ ꯄꯟꯒꯤꯕ ꯑꯗꯨꯅ ꯌꯥꯔꯒꯗꯤ ꯎꯝ ꯎꯝ ꯁꯨꯒꯔ ꯀꯤ ꯋꯥ ꯅꯠꯇꯅ ꯑ ꯐꯦꯠꯇꯤ ꯂꯤꯚꯔ ꯑꯣꯏꯔꯦ ꯑꯃꯕꯨ ꯑꯣꯏꯔꯦ ꯆꯥꯛꯁꯤꯁꯨ ꯑꯆꯧꯕ ꯃꯔꯝ ꯑꯃꯅꯤꯑꯥꯅ ꯄꯟꯒꯤꯕ ꯑꯝ ꯇꯥꯈꯤꯌꯦꯕ
ꯎꯍꯨꯝ
ꯑꯃꯔꯣꯝꯗ ꯆꯨꯝꯕ ꯖꯥꯠꯅꯦ ꯃꯥꯁꯦ
ꯍꯣꯏ ꯑꯩꯈꯣꯏꯅ ꯑ ꯗꯥꯏꯕꯦꯇꯤꯁ ꯄꯦꯁꯦꯟ ꯑꯣꯏꯔꯦ ꯁꯨꯒꯔ ꯋꯥꯡꯈꯠꯂꯛꯑꯦ ꯍꯥꯏꯔꯀꯥꯟꯗ ꯑꯈꯣꯏꯅ ꯑ ꯃꯌꯥꯝꯅ ꯇꯧꯔꯤꯖꯦ ꯑꯂꯨꯒꯨꯝꯕ ꯑꯗꯒꯤ ꯑꯦ ꯆꯤꯅꯤꯒꯨꯝꯕꯖꯦ ꯁꯤꯗꯪ ꯊꯤꯡꯉꯒ ꯆꯥꯛꯀꯨꯝꯕ ꯀꯩꯒꯨꯝꯕꯁꯤꯗꯤ ꯑꯦ ꯊꯤꯡꯗꯕ ꯁꯥꯏꯅ ꯑꯅꯝꯕ ꯍꯦꯛꯇ ꯑꯣꯏꯌꯦꯕꯀꯣ ꯃꯁꯤ ꯗꯥꯛꯇꯔꯁꯤꯡꯅ ꯃꯣꯏ ꯑ ꯑꯦꯛꯁꯄꯥꯔꯠ ꯍꯥꯏꯇꯥꯔꯦꯅꯦ ꯑꯍꯩꯕꯁꯤꯡꯅ ꯃꯣꯏꯅ ꯑꯁꯤꯝ ꯃꯁꯤ ꯌꯥꯗꯦꯕ ꯃꯣꯏꯅ ꯍꯥꯏꯔꯤꯁꯦ ꯑ ꯑꯂꯨꯁꯨ ꯆꯥꯒꯗꯕꯅꯤ ꯇꯧꯕꯗꯕꯨ ꯑꯩꯈꯣꯏꯒꯤ ꯑꯥ ꯀꯩꯅꯣ ꯕꯣꯗꯤꯖꯤꯒ ꯂꯤꯃꯤꯠ ꯊꯝꯃꯒ ꯆꯥꯕ ꯑꯗꯩ ꯆꯥꯛꯁꯨ ꯁꯨꯃꯥꯏꯟ ꯇꯧꯗꯅ ꯑꯂꯨꯗ ꯑꯩꯈꯣꯏꯅ ꯂꯩ ꯂꯤꯃꯤꯠ ꯊꯝꯃꯤ ꯁꯨꯃꯥꯏꯅ ꯆꯥꯛꯁꯨ ꯂꯤꯃꯤꯠ ꯊꯝꯕꯤꯌꯣ ꯍꯥꯏꯕ ꯃꯣꯏ ꯍꯥꯏꯖꯩ ꯑꯈꯣꯏꯅ ꯃꯤ ꯑꯃꯅ ꯁꯤ ꯁꯤꯒꯩ ꯆꯥꯒꯗꯧꯕꯅꯤ ꯍꯥꯏꯕꯁꯦ ꯑꯥ ꯑꯩ ꯏꯁꯥꯃꯛꯁꯨ ꯑꯥ ꯍꯧꯖꯤꯛꯁꯦ ꯃꯅꯥ ꯃꯁꯤꯡꯅ ꯀꯩꯩꯅꯥꯒꯩꯖꯦ ꯀꯩꯅꯣ ꯄꯨꯛ ꯊꯟꯅꯕ ꯍꯣꯠꯅꯩ ꯀꯣ ꯀꯩꯒꯤꯅꯣꯗ ꯑꯥ ꯃꯣꯏꯅ ꯎꯝ ꯑꯈꯣꯏꯅ ꯃꯣꯏꯅ ꯆꯥꯡ ꯄꯦꯔꯦ ꯑꯩꯈꯣꯏꯅ ꯑꯣꯜꯂꯨꯔꯒ ꯒ꯭ꯔꯥꯝꯅ ꯁꯨꯛ ꯆꯥꯕ ꯑ ꯀꯩꯅꯣ ꯑꯗꯨꯠ ꯆꯥꯕꯗꯨ ꯑꯣꯟꯗ꯭ꯔꯁꯨ ꯑꯩꯈꯣꯏꯅ ꯃꯣꯏ ꯍꯥꯏꯖ ꯖꯦ ꯑꯌꯨꯛꯇꯅ ꯑ ꯔꯥꯏꯁ ꯀꯨꯀꯔꯒꯤ ꯈꯥꯕꯩꯁꯦꯀꯣ ꯑꯁꯤꯒꯨꯝꯕ ꯁꯤ ꯃꯔꯤꯒꯨꯝꯕ ꯆꯥꯕꯤꯎ ꯑꯗꯨꯒ ꯅꯨꯡꯗꯥꯡꯗ ꯅꯨꯡꯗꯥꯡ ꯗꯅ ꯑꯍꯨꯝ ꯁꯨꯃꯥꯏꯅ ꯆꯥꯕꯤꯌꯨ ꯍꯥꯏ꯫ ꯑꯁ ꯑꯍꯥꯟꯕꯗꯗꯤ ꯄꯨꯛꯁꯦ ꯍꯥꯎ ꯍꯥꯎ ꯍꯥꯞ ꯌꯥꯝ ꯂꯥꯎ ꯂꯥꯎꯔꯝꯃꯦ꯫ ꯑꯗꯣ ꯀꯩꯅꯣ ꯍꯧꯖꯤꯛ ꯇꯤ ꯍꯩꯅꯔꯛꯑꯦ ꯃꯗꯨꯒꯤ ꯃꯅꯥ ꯃꯁꯤꯡꯒꯨꯝꯕ ꯀꯩꯒꯨꯝꯕꯀꯣ꯫ ꯍꯪꯒꯥꯝ ꯀꯣꯕꯤꯒꯨꯝꯕꯖꯤ ꯁꯤꯁꯤꯅ ꯍꯦꯟꯅ ꯑꯩꯈꯣꯏꯒꯤ ꯄꯨꯛꯁꯤ ꯊꯟꯅꯅꯕ ꯑꯗꯨꯝ ꯆꯥꯍꯧꯕ꯫ ꯑꯗꯨꯃꯥꯏꯅ ꯑꯗꯒꯤ ꯎꯝꯍꯨꯝ ꯑꯥ ꯃꯣꯏꯅꯀ ꯗꯥꯛꯇꯔꯅ ꯍꯥꯏꯕꯁꯦ ꯑꯣꯠꯇꯤ ꯌꯥꯝ ꯆꯥꯕꯤꯌꯨ ꯍꯥꯏ꯫ ꯑꯣꯠꯁꯤꯗꯤ ꯍꯛꯆꯥꯡ ꯌꯥꯝ ꯐꯩꯌꯦꯅ ꯑꯣ꯫
ꯑꯣ ꯃꯥꯅꯤ
ꯎꯝ
ꯑ ꯃꯁꯤ ꯈꯥꯡꯖꯤꯝꯁꯦ ꯇꯞ ꯇꯞꯅ ꯑꯅꯥꯕ ꯑꯩꯈꯣꯏ ꯍꯧꯖꯤꯛꯀꯥꯟ ꯇꯧꯔꯤꯁꯤꯅ ꯑ ꯁꯨꯒꯔ ꯂꯩꯔꯕ ꯃꯇꯨꯡ ꯁꯨꯒꯔ ꯂꯩ ꯂꯩꯔꯦ ꯍꯥꯏꯒ ꯆꯤꯛꯁꯤꯟ ꯑꯣꯏꯔꯕ ꯃꯇꯨꯡ ꯈꯛꯇꯪ ꯆꯦꯛꯁꯤꯟꯕꯩ ꯚꯥꯞꯇ ꯇꯧꯔꯦꯕ ꯃꯁꯤ
ꯍꯣꯏ ꯍꯣꯏ ꯎꯝ
ꯃꯤ ꯂꯣꯏꯃꯛ ꯇꯧꯔꯒꯗꯤ ꯃꯁꯤ ꯀꯥꯟꯅꯒꯗꯧ ꯖꯥꯠꯅꯤ꯫
ꯎꯍꯨꯝ
ꯎꯝ ꯉꯁꯥꯏꯒꯤ ꯔꯥꯖꯀꯨꯀꯔ ꯐꯥꯕꯩ ꯃꯔꯤ ꯆꯥꯕ ꯑꯌꯨꯛ ꯇ꯭ꯔꯥ ꯅꯨꯡꯗꯥꯡꯗꯅ ꯑꯍꯨꯝ ꯆꯥꯕꯒꯤ ꯇꯧꯔꯒ ꯑꯩꯁꯤꯡꯁꯤꯅ ꯐꯨꯠꯅꯤ ꯈꯪꯗꯦ ꯃꯅꯥ ꯃꯁꯤꯡ ꯑꯩꯁꯤꯅ ꯃꯦꯜꯂꯒ ꯆꯥꯕꯁꯦ ꯃꯁꯤꯅꯁꯨ ꯎꯝ ꯁꯤꯁꯨ ꯑ ꯂꯩꯅꯥꯒꯤꯁꯨ ꯑꯣꯏꯔꯦ ꯑꯗꯨꯒ ꯑꯇꯣꯞ ꯑꯇꯣꯞ ꯄꯥ ꯀꯟꯇ꯭ꯔꯤꯁꯤꯡꯗ ꯈꯣꯏꯒꯤ ꯐꯨꯠ ꯍꯦꯕꯤꯠꯁꯦ ꯆꯥꯕꯒꯤ ꯍꯦꯕꯤꯠ ꯁꯦ ꯑꯩꯈꯣꯏꯒꯁꯨ ꯈꯔꯁꯨ ꯈꯦꯠꯅꯕꯅꯤꯅ ꯗꯨꯃꯥꯏꯅ ꯑꯇꯣꯞꯄꯁꯤꯅ ꯁꯤꯟꯕ ꯉꯝꯍꯧ ꯑ ꯍꯩꯅꯔꯒꯗꯤ ꯑꯦꯅꯤ
ꯂꯝꯗ ꯆꯠꯄꯗꯁꯨ ꯑꯈꯣꯏꯗ ꯅꯨꯡꯉꯥꯏꯗꯣꯏꯅꯦꯕ꯫
ꯃꯥꯅꯦ ꯃꯥꯅꯦ ꯑꯝ
ꯍꯥꯝꯕꯗꯤ ꯀꯩꯅꯣꯅꯦ ꯈꯣꯏꯅꯒ ꯎꯝ ꯑ ꯑꯈꯣꯏꯅꯒ ꯑꯇꯣꯞꯄ ꯁ꯭ꯇꯦꯠꯁꯤꯡꯗ ꯑꯇꯩꯒꯤ ꯀꯟꯇ꯭ꯔꯤꯗꯤ ꯂꯥꯏ ꯑꯩꯈꯣꯏꯒꯤ ꯏꯟꯗꯤꯌꯥ ꯃꯅꯨꯡꯁꯤꯗ ꯁꯨꯝ ꯆꯠꯄꯗ ꯐꯧ ꯇꯥ ꯑꯩꯈꯣꯏꯒ ꯆꯤꯟꯖꯥꯛꯁꯦ ꯑꯣꯟꯅꯕꯒꯤ ꯍꯩꯅꯗꯕ ꯐꯥꯎ ꯐꯥꯎꯍꯜꯂꯦꯕ ꯑꯗꯨꯅꯁꯨ ꯁꯤꯒꯨꯝꯕ ꯃꯌꯥꯝꯁꯤꯁꯨ ꯀꯥꯟꯅꯕ ꯑꯗꯒꯤ ꯍꯛꯆꯥꯡꯗꯁꯨ ꯀꯥꯟꯅꯕ꯫ ꯃꯁꯦ ꯑꯉꯥꯡꯁꯤꯡꯗꯁꯨ ꯇꯞ ꯇꯞꯅ ꯇꯝꯕꯤꯔ ꯐꯔꯕꯖꯥꯠꯅꯤ꯫
ꯎꯝ ꯍꯝ
ꯎꯝ
ꯑꯗꯒꯤ ꯀꯩꯅꯣ ꯑꯈꯣꯏꯅ ꯍꯥ ꯑ ꯁꯨꯒ ꯑꯈꯣꯏꯅ ꯁꯨꯒꯔ ꯋꯥꯡꯉꯛꯑꯦ ꯍꯥꯏꯔꯒ ꯑꯈꯣꯏꯅ ꯁꯥ ꯉꯥ ꯄꯠꯂꯥꯎꯅ ꯍꯦꯛꯇ ꯍꯦꯟꯗꯣꯛꯄꯁꯦ ꯄꯠꯂꯥꯎ ꯀꯛꯊꯠꯄꯁꯦ ꯁꯤꯁꯨ ꯁꯤꯁꯨ ꯐꯠꯇꯦꯕ꯫ ꯃꯣꯏ ꯍꯥꯏꯔꯛꯏꯁꯦ ꯑꯗ ꯅꯣꯡꯃꯒꯤ ꯃꯣꯏꯅ ꯍꯥꯏꯁꯦ ꯍꯣꯏ ꯊꯥꯎꯗꯤ ꯗꯤꯞ ꯐ꯭ꯔꯥꯏꯗꯤ ꯌꯥꯔꯤꯒꯩ ꯆꯥꯕꯤꯔꯅꯨ ꯍꯥꯏꯀꯣ ꯇꯉꯥꯏ ꯐꯗꯅ ꯀꯩꯅꯣ ꯑ ꯅꯣꯡ ꯐꯥꯗꯣꯛ ꯆꯥꯕꯅ ꯃꯈꯜ ꯑꯃꯅꯤ ꯑꯗꯣ ꯑꯩꯈꯣꯏꯒꯤ ꯌꯥꯔꯤꯈꯩ ꯌꯥꯏꯊꯣꯛꯑꯀꯥꯟꯗ ꯀꯪꯍꯜꯂꯒ ꯑꯗꯨꯝ ꯆꯥꯏꯕꯤꯕ ꯑꯌꯥꯏꯕꯁꯦ ꯑꯗꯒꯤ ꯂꯧ ꯊꯣꯛꯑꯒ ꯆꯥꯕ ꯑꯗꯒꯤ ꯃꯣꯏꯅ ꯍꯥꯏ ꯌꯦꯟ ꯅꯣꯡꯃꯗ ꯃꯤ ꯑꯃꯅ ꯑ ꯌꯦꯟ ꯄꯋꯥꯃꯈꯥꯏ ꯑꯃ ꯀꯩ ꯑꯃ ꯑꯗꯨꯝ ꯆꯥꯕꯗ ꯀꯔꯤꯝ ꯁꯣꯛꯅꯤꯡꯉꯥꯏ ꯂꯩꯇꯦ ꯍꯥꯏ ꯑꯗꯩ ꯉꯥ ꯃꯇꯨꯝ ꯑꯅꯤ ꯑꯍꯨꯝ ꯆꯥꯕꯗ ꯑꯗꯨꯝ ꯁꯣꯛꯅꯤꯡꯉꯥꯏ ꯂꯩ ꯇꯦ ꯍꯣꯏ ꯃꯣꯏꯅ ꯑꯥ ꯔꯦꯗ ꯃ‌ꯤꯠꯀꯨꯝꯕꯗꯤꯀꯣ ꯑꯥ ꯃꯣꯏ ꯌꯥꯔꯤꯒꯩ ꯆꯥꯕꯤꯗꯅꯕ ꯍꯟꯅ ꯍꯥꯏꯔꯛꯑꯦ ꯔꯦꯗ ꯃ‌ꯤꯠꯇꯤ ꯌ‌ꯦꯟ ꯌ‌ꯦꯟ ꯒꯨꯝꯕ ꯀꯩꯒꯨꯝꯕꯁꯤꯗꯤ ꯑꯗꯨꯝ ꯑꯥ ꯆꯥ ꯀꯩꯅꯣ ꯆꯥꯗ꯭ꯔ ꯗꯤ ꯃꯣꯏꯅ ꯍꯛꯆꯥꯡꯁꯦ ꯁꯣꯟꯊꯔꯛꯄꯅ ꯍꯦꯟꯅꯤꯅ ꯑꯗꯨꯃꯥꯏ ꯍꯥꯏꯔꯛꯑꯦꯕ ꯇꯧꯕꯗꯕꯨ ꯑꯩꯈꯣꯏꯒꯤ ꯑꯦꯛꯁꯔꯁꯥꯏꯁꯁꯦ ꯁꯤꯃꯗꯤ ꯂꯦꯡꯕ ꯑꯣꯠꯄ ꯑꯗꯒꯤ ꯍꯨꯃꯥꯡ ꯊꯣꯛꯍꯟꯕ ꯑꯥ ꯀꯩꯅꯣ ꯇꯧꯕꯗꯤ ꯁ‌ꯦ ꯁꯤꯃꯗꯤ ꯑꯥ ꯀꯝ ꯄꯜꯁꯔꯤ ꯑꯣꯏꯒꯗꯕ
ꯑꯣ
ꯐꯩ ꯁꯤꯃ ꯐꯖꯅ ꯍꯥ ꯆꯥꯕ ꯊꯛꯄꯁꯤ ꯆꯦꯛꯁꯤꯟꯕꯁꯤ ꯗꯔꯀꯥꯔꯅꯤ
ꯆꯥꯛ ꯀꯩꯅꯣ ꯑꯩꯈꯣꯏꯒꯤ ꯀꯅꯥꯒꯨꯝꯕ ꯑꯃꯅ ꯍꯥꯏꯅꯩꯗꯅ ꯍꯜꯂꯣ ꯍꯜꯂꯣ ꯇꯠꯈ꯭ꯔꯕ‌ꯣ ꯇꯧꯔꯤꯁꯤꯕꯣ ꯃꯤꯅꯤꯠ ꯇꯔꯥꯃꯨꯛꯇꯤ ꯂꯩꯌꯨꯍꯦ